ꯑꯦ ꯇꯥꯕ꯭ꯔꯣ ꯅꯪꯁꯨ
ꯍ ꯇꯥꯏꯌꯦ ꯀꯦꯗꯧꯔꯤꯅꯣ
ꯀꯔꯤꯁꯨ ꯇꯧꯗꯦ ꯅꯪꯒꯤ ꯋꯥꯈꯜ ꯈꯜꯂꯤꯌꯦ ꯅꯪꯗꯤ
ꯎ ꯋꯥꯈꯜꯗ ꯉꯥꯎꯖꯕ ꯑꯩꯕꯨ ꯈꯟꯗ꯭ꯔꯗꯤ ꯀꯔꯤ ꯇꯧ ꯍꯥꯏꯕ
ꯅꯪꯗꯤ ꯀꯃꯥꯏ ꯀꯃꯥꯏ ꯈꯟꯕ꯭ꯔꯣ ꯑꯩꯒꯤ ꯋꯥꯈꯜꯗꯣ
ꯅꯪꯅꯣꯁꯤ ꯋꯥ ꯈꯜꯗꯂ
ꯑꯗꯨ ꯅꯨꯡꯉꯥꯏꯕ꯭ꯔꯣ ꯑꯩꯒꯤ ꯋꯥꯈꯜ ꯑꯩꯒꯤ ꯋꯥꯈꯜ ꯈꯜꯂꯒ ꯂꯩꯕꯁꯦ ꯅꯨꯡꯉꯥꯏꯕ꯭ꯔꯣ
ꯍꯣꯏ ꯆꯥꯛ ꯂꯥꯝꯕꯑꯒ ꯂꯣꯏ ꯀꯥꯎꯋꯦꯗ
ꯑꯗꯣ ꯆꯥꯗꯤ ꯆꯥꯑꯣꯀꯣ
ꯆꯥꯗꯣꯏꯅ ꯍꯣꯔꯦꯟ ꯅꯪ ꯈꯟꯕ ꯂꯣꯏꯕ ꯃꯇꯝ
ꯍꯣꯏ ꯆꯥꯗ꯭ꯔꯗꯤ ꯑꯩ ꯅꯨꯡꯉꯥꯏꯔꯣꯏꯕ
ꯎꯝ ꯆꯥꯗ ꯗꯨꯇꯤ ꯆꯠꯂꯦ ꯑꯩꯗꯤ
ꯌꯥꯝ ꯆꯥꯎꯕꯀꯣ
ꯍꯣꯏ
ꯎꯝ
ꯎꯝ ꯎ ꯎꯝ ꯎ
ꯋꯥꯔꯕ꯭ꯔꯣ
ꯎꯝ ꯑ ꯌꯥꯝꯅꯨꯡ ꯋꯥꯥꯏꯅꯤꯅ ꯁꯤꯁꯦ
ꯉꯝꯗ꯭ꯔꯦ
ꯉꯁꯤꯁꯦ ꯌꯥꯝ ꯅꯨꯡꯉꯥꯏ ꯍꯥꯏꯕ
ꯑꯣ
ꯅꯪꯗꯤ ꯅꯨꯡꯉꯥꯏꯇ꯭ꯔꯣ
ꯅꯨꯡꯉꯥꯏꯌꯦ ꯑꯗꯣ ꯅꯪ ꯅꯨꯡꯉꯥꯏꯔꯤꯕꯗꯣ ꯀꯔꯤ ꯃꯔꯝꯒꯤꯔꯣ ꯍꯥꯏꯕꯤꯌꯨꯔꯣ
ꯅꯪꯒ ꯇꯣꯏꯅ ꯋꯥꯔꯤ ꯁꯥꯕꯒꯤ
ꯏꯁ ꯈꯪꯗꯤ ꯈꯪꯂꯝꯃꯤꯅꯦ ꯀꯣ
ꯃꯔꯝ ꯈꯪꯗꯔꯗꯤ ꯑꯩ ꯀꯃꯥꯏꯅ ꯅꯨꯡꯉꯥꯏꯗꯣꯏꯅꯣ
ꯑꯣ ꯌꯥꯝ ꯍꯩꯀꯣ ꯑꯗꯣ ꯑꯩ ꯅꯣꯏꯗꯁꯨ ꯑꯗꯣ ꯑꯩ ꯅꯣꯏꯗ ꯀꯣꯏꯔꯛꯎꯔꯣ
ꯀꯣꯏꯔꯛꯑꯣ ꯍꯥꯏꯐꯦꯠ ꯀꯣꯏꯔꯛꯑꯣ
ꯀꯔꯤ ꯄꯤꯖꯒꯅꯤ
ꯅꯪꯅ ꯄꯥꯝꯕꯗꯣ ꯄꯤꯖꯒꯦ
ꯀꯔꯤ ꯑꯩ ꯄꯥꯝꯝꯕ ꯀ꯭ꯔꯤꯅꯣ ꯍꯥꯏꯌꯨꯅꯦ
ꯅꯪꯅ ꯄꯥꯝꯕꯗ ꯑꯣꯛꯁꯥ ꯅꯠꯇ꯭ꯔꯣ
ꯑꯁ ꯄꯥꯝꯗꯦ ꯍꯟꯗꯛ ꯀꯥꯟꯗꯤ ꯍꯩ ꯑꯣꯏꯅ ꯆꯥꯒꯦ
ꯍꯩꯏ ꯍꯩꯏ ꯃꯈꯜ ꯇꯔꯥ ꯇꯔꯥ ꯁꯨꯅ ꯊꯝꯒꯦ
ꯍꯣꯏꯅꯦ ꯑꯁ ꯑꯗꯨꯗꯤ ꯌꯥꯔꯦꯅꯦ ꯍꯟꯗꯛꯁꯦ ꯀꯥꯂꯦꯟꯅꯤꯅꯀꯣ ꯁꯥꯒꯨꯝꯕꯁꯨ ꯀꯌꯥꯝ ꯆꯥꯅꯤꯡꯗꯦꯅꯦ
ꯑꯅꯦ
ꯍꯩꯒꯨꯝꯕ ꯍꯩꯒꯨꯝꯕꯅ ꯍꯦꯟꯅ ꯆꯥꯅꯤꯡꯉꯦ
ꯑꯣ ꯅꯪꯅ ꯆꯥꯅꯤꯡꯉꯗꯤ ꯄꯤꯕ ꯂꯣꯏꯔꯦ ꯀꯩꯅꯣ ꯅꯠꯇ꯭ꯔꯥ
ꯍꯣꯏꯅꯦ ꯅꯪꯅ ꯄꯤꯗ꯭ꯔꯗꯤ ꯀꯅꯥꯅ ꯄꯤꯗꯣꯏꯅꯣ ꯑꯩꯉꯣꯟꯗ ꯃꯤ ꯑꯇꯣꯞꯄꯅ ꯄꯤꯕꯁꯨ ꯄꯥꯝꯗꯦ ꯑꯩꯁꯨ
ꯄꯤꯗꯣꯏꯅꯦ ꯑꯩꯅ ꯂꯣꯏꯅ ꯄꯤꯊꯔꯗꯕꯅꯤ ꯅꯪꯒꯤꯗꯃꯛꯇ
ꯎꯝ ꯉꯥꯏꯔꯒꯦ ꯑꯩꯀꯣ ꯉꯥꯏꯔꯦ ꯀꯩꯗꯧꯉꯩ ꯂꯥꯛꯑꯣ ꯍꯥꯏꯕꯅꯣ ꯑꯗꯣ
ꯍꯪꯆꯤꯠ ꯂꯥꯛꯑꯣ ꯍꯪꯆꯤꯠ
ꯍꯣꯏ ꯌꯦꯡꯁꯦ ꯅꯣꯡ ꯆꯨꯗ꯭ꯔꯗꯤ ꯂꯥꯛꯀꯦꯀꯣ
ꯍꯣꯏ ꯂꯥꯛꯀꯗꯕꯅꯤꯀꯣ ꯁꯣꯏꯗꯅ
ꯍꯣꯏ ꯅꯣꯡ ꯆꯨꯗ꯭ꯔꯗꯤ ꯂꯥꯛꯀꯦ ꯅꯣꯡ ꯆꯨꯔꯗꯤ ꯆꯠꯊꯣꯛꯄ ꯇꯜꯂꯦꯕ ꯌꯥꯝ
ꯀꯅꯥ ꯀꯅ ꯂꯥꯛꯦ ꯍꯥꯏꯅ ꯑꯗꯨꯣ
ꯑꯁ ꯀꯅꯥ ꯅꯪꯉꯣꯟꯗ ꯅꯪꯣꯟꯗ ꯂꯥꯛꯄꯕꯨ ꯀꯅꯥ ꯀꯅꯥ ꯂꯥꯛꯀꯗ꯭ꯔꯣ
ꯅꯪꯗꯤ ꯅꯊꯟꯗ ꯂꯝꯕꯤ ꯆꯠꯊꯣꯛꯄ ꯇꯥꯜꯂꯦ ꯍꯥꯏꯕꯒꯤ
ꯑꯁ ꯇꯟꯕ ꯇꯜꯂꯦ ꯑꯗꯨꯏꯁꯨ ꯆꯠꯇꯕ ꯕ ꯌꯥꯗꯕꯁꯤꯡꯗꯤ ꯑꯗꯨꯝ ꯆꯠꯂꯤꯗ
ꯎꯝ ꯌꯥꯏ ꯇꯨꯝꯃꯤꯅꯦ
ꯍ ꯊꯕꯛ ꯆꯠꯂꯤꯅ
ꯎꯝ
ꯑꯁ ꯑꯌꯥꯝꯕꯗ ꯏꯊꯟꯇ ꯑꯗꯨꯝ ꯆꯠꯂꯤꯗ ꯑꯩ ꯂꯥꯏꯌꯦꯡꯕ ꯈꯣꯠꯄ ꯆꯠꯄ ꯀꯥꯟꯗ ꯃꯤ ꯄꯨꯗꯦ
ꯌꯥꯏꯅꯦ
ꯏꯊꯟꯇ ꯆꯠꯄꯅ ꯏꯊꯟꯇ ꯆꯠꯄꯁꯦ ꯋꯥꯗꯤ ꯋꯥꯏꯌꯦ ꯑꯗꯨꯕꯨ ꯎꯄꯥꯏ ꯂꯩꯇ꯭ꯔꯦꯅꯦ꯫
ꯋꯥꯅꯦ ꯋꯥꯅꯦ ꯊꯕꯛ ꯆꯠꯄ
ꯊꯕꯛ ꯆꯠꯄꯁꯤꯕꯨ ꯋꯥꯗ꯭ꯔꯗꯤ ꯀꯔꯤ ꯇꯧꯕꯗ ꯋꯥꯒꯅꯤ
ꯏꯊꯟꯗ ꯆꯠꯄꯁꯦ ꯊꯕꯛꯇꯤ ꯊꯨꯅ ꯂꯣꯏꯁꯤꯟꯕꯅꯦ
ꯂꯣꯏꯁꯤꯟꯕꯅꯦ ꯍꯣꯏ ꯑꯗꯨꯕꯨ ꯈꯔ ꯂꯩꯗꯅ ꯃꯇꯦꯡ ꯄꯥꯡꯊꯣꯛ ꯄꯥꯡꯁꯤꯟ ꯇꯧꯅꯤꯡꯉꯥꯏ ꯂꯩꯇꯕꯗꯤ ꯑꯃꯨꯛ ꯋꯥꯏꯌꯦꯕ꯫
ꯑꯗꯨꯕꯨꯗꯤ ꯆꯨꯝꯃꯤꯅꯤ
ꯍꯣꯏꯅꯦ ꯑꯗꯣ꯫ ꯑꯁ ꯂꯥꯏꯌꯦꯡꯕ ꯆꯠꯄꯁꯨ ꯆꯠꯀꯗꯕꯅꯦ꯫ ꯂꯥꯏꯌꯦꯡꯕ ꯁꯆꯥꯠ ꯆꯠꯇꯕ ꯃꯤꯁꯤꯡꯁꯨꯀꯣ ꯆꯠꯄ ꯍꯩꯇꯕꯅꯦꯕ
ꯑꯩꯗꯤ ꯁꯨꯡꯍꯩ ꯍꯥꯏꯇꯦ ꯂꯥꯏꯌꯦꯡꯕ ꯆꯠꯄꯗꯤ
ꯍꯣꯁꯄꯤꯇꯥꯜꯒꯨꯝꯕ ꯆꯠꯄ ꯁꯨꯡꯆꯠ ꯆꯠꯇꯕꯁꯤꯡꯗꯣ ꯆꯠꯄ ꯍꯩꯔꯣꯏꯌꯦ
ꯑꯩ ꯁꯨꯛꯍꯩ ꯍꯩꯇꯦ ꯑꯩꯗꯤ ꯑꯗꯨꯗꯤꯀꯣ ꯁꯨꯛꯆꯠ ꯆꯠꯇ꯭ꯔꯤꯕꯅꯤ
ꯑꯩꯗꯤ ꯌꯥꯝ ꯍꯩꯈ꯭ꯔꯦꯗ꯫
ꯍꯌꯦꯡꯋꯥꯏ ꯑꯩ ꯅꯥꯔꯛꯀꯥꯟꯅ ꯅꯪ ꯄꯨꯕꯤꯗꯣꯏꯅꯤ ꯅꯠꯇ꯭ꯔꯥ
ꯄꯨꯕꯤꯒꯦ ꯄꯨꯕꯤꯒꯦ ꯑꯩꯗꯤ ꯌꯥꯝ ꯍꯩꯈ꯭ꯔꯦ ꯑꯗꯣ ꯋꯥ ꯉꯥꯡꯕꯗ ꯈꯔ ꯍꯩ
ꯃꯩꯇꯩ ꯂꯣꯟ ꯉꯥꯡꯒꯗꯕꯅꯤ ꯀꯩꯅꯣ꯫
ꯍꯣꯏ ꯃꯩꯇꯩꯂꯣꯟ ꯍꯣꯏ ꯑꯗꯨꯕꯨꯗꯤ ꯐꯖꯅ ꯉꯥꯡꯉꯦ ꯍꯥꯏꯕꯗꯤ꯫ ꯗꯣꯛꯇꯔꯁꯤꯡꯒ ꯇꯥꯊꯣꯛ ꯇꯥꯁꯤꯟ ꯇꯧꯕꯒꯨꯝꯕ ꯈꯣꯠꯄꯗꯣ ꯑꯗꯨꯒꯨꯝꯕꯗꯤ ꯈꯔ ꯍꯩ ꯇꯦ ꯍꯥꯏꯕ ꯇꯤꯀꯦꯠꯀꯨꯝꯕ ꯅꯠꯇ꯭ꯔꯒ ꯇꯦꯁ ꯇꯧꯕ ꯃꯐꯝꯒꯨꯝꯕ ꯃꯤꯕꯨ ꯍꯪ ꯍꯪꯉꯒ ꯑꯗꯨꯝ ꯆꯠꯄꯒꯨꯝꯕꯗꯤ ꯀꯔꯤꯁꯨ ꯀꯥꯏꯗꯦꯕ ꯑꯗꯨꯒꯨꯝꯕꯗꯤ ꯌꯥꯏꯑꯕ
ꯎꯝ ꯑꯗꯨꯗꯤ ꯅꯉꯣꯟꯗ ꯅꯥꯕꯁꯤꯡꯗꯣ ꯐꯔꯛꯄꯁꯤꯡꯗꯣ ꯍꯡꯒꯗꯧꯕ ꯈꯛꯇꯅꯤ ꯀꯩꯅꯣ
ꯍꯣꯏꯅꯦ ꯑꯗꯣ ꯑꯩꯒꯤꯗꯤ ꯍꯣꯏ ꯍꯥꯏꯕ ꯍꯩꯒꯅꯤ ꯑꯗꯣ ꯃꯤꯒꯤ ꯍꯥꯏꯕꯅꯤꯍꯦ
ꯃꯤ ꯍꯥꯏꯔꯁꯨ ꯃꯤ ꯅꯥꯕꯗ ꯑꯁꯤ ꯀꯃꯥꯏꯅ ꯇꯧꯒꯦ ꯑꯗꯨ ꯀꯃꯥꯏꯅ ꯇꯧꯔꯗꯤ ꯐꯒꯅꯤ ꯑꯗꯨ ꯀꯌꯥꯃꯨꯛ ꯇꯧꯗꯧꯕꯅꯣ ꯍꯪꯪꯉ ꯂꯣꯏꯔꯦꯀꯩ
ꯑꯥ
ꯅꯪꯒꯤ ꯃꯑꯣꯡ ꯃꯃꯥꯡꯁꯨ ꯁꯨꯃꯥꯏꯅ ꯀꯩꯅꯣ
ꯑꯗꯨ ꯑꯣꯏꯁꯨ ꯏꯁꯥꯗ ꯅꯥꯕꯒ ꯃꯤ ꯏꯁꯥꯃꯛꯀ ꯅꯥꯗꯕꯒꯗꯤ ꯈꯪꯕꯕꯨꯗꯤ ꯍꯦꯟꯅ꯫ ꯑ____ ꯅꯥꯕꯗꯨꯅ ꯍꯦꯟꯅ ꯈꯪꯒꯅꯤꯗꯅ꯫
ꯑꯣ ꯅꯥꯕ ꯅꯨꯄꯥ ꯑꯩꯉꯣꯟꯗ ꯀꯔꯤ ꯀꯔꯤ ꯅꯥꯒꯦ ꯀꯔꯤ ꯀꯔꯤ ꯅꯨꯡꯉꯥꯏ ꯑꯗꯒꯤ ꯑꯗꯣ ꯍꯥꯟꯅ ꯍꯥꯡꯗꯣꯛꯀꯗꯕꯅꯤ ꯅꯠꯇ꯭ꯔꯣ?
ꯃꯥꯅꯦ ꯄꯨꯄꯨ
ꯑꯗꯨ ꯍꯪꯗꯣꯛꯄ ꯂꯣꯏꯕ ꯃꯇꯝꯗ ꯗꯣꯛꯇꯔꯕꯨ ꯇꯥꯟꯅꯕ ꯃꯇꯝꯗ ꯃꯥ ꯁꯨꯃꯥꯏꯅ ꯇꯧꯋꯦ ꯍꯥꯏꯌꯦ ꯍꯥꯏꯌꯦ ꯍꯥꯏꯒꯗꯕꯅꯤ꯫
ꯍꯣ ꯐꯔꯦ ꯐꯔꯦ ꯅꯪ ꯉꯝꯖꯔꯣ꯫
ꯉꯝꯖꯕ ꯉꯝꯖꯗꯕꯒꯤ ꯅꯠꯇꯤꯌꯦ꯫
ꯑꯗꯣ ꯅꯪꯁꯨ ꯍꯧꯒꯠꯂꯒ ꯃꯥꯏꯒ ꯇꯥꯔꯒ ꯆꯥꯛ ꯌꯦꯟꯁꯥꯡ ꯊꯣꯡꯅꯕ ꯇꯧꯈ꯭ꯔꯣ
ꯍꯣꯏ ꯅꯪ ꯍꯥꯏꯔ ꯁꯥꯈꯤ
ꯍꯥꯏꯗꯤ ꯅꯪ ꯑꯁ ꯊꯦꯡꯃꯜꯂꯗꯤ꯫ ꯆꯥꯛ ꯂꯥꯃꯜꯂꯗꯤ ꯋꯥꯒꯅꯦꯕ ꯂꯥꯝꯃꯒ ꯆꯥꯅꯤꯡꯉꯥꯏ ꯇꯧꯑꯣꯕ ꯍꯦꯛ ꯂꯥꯝꯃꯒ ꯆꯥꯛ ꯊꯣꯡꯕ ꯍꯧꯔꯗꯤ ꯋꯥꯕꯅꯦꯕ
ꯋꯥꯗꯦ
ꯋꯥꯕꯅꯦ ꯅꯪ ꯍꯥꯏꯖꯤꯟꯅꯕ ꯍꯥꯏꯖꯤꯟꯅꯒꯅꯨ
ꯋꯥꯗꯤ ꯋꯥꯗꯤꯌꯦ
ꯍꯉꯔꯝꯒꯅꯤꯗ
ꯅꯪꯒ ꯋꯥꯔꯤ ꯁꯥꯟꯗ꯭ꯔꯗꯤ ꯋꯥꯅꯤꯗ
ꯉꯁꯤꯁꯦ ꯀꯔꯤ ꯅꯨꯃꯤꯠꯅꯣ
ꯉꯁꯤꯁꯦ ꯌꯦꯝꯁꯥ ꯀꯩꯁꯥꯔ ꯁꯒꯣꯜꯁꯦꯟ
ꯌꯨꯝꯖꯥ ꯀꯩꯁꯥ ꯁꯒꯣꯜꯁꯦꯜꯂꯣ ꯀꯪꯗ꯭ꯔꯦꯅꯦ ꯌꯨꯝ ꯂꯥꯛꯑꯣ ꯁꯒꯣꯜꯁꯦꯜꯅꯦ ꯁꯒꯣꯜꯁꯦꯜꯁꯦ ꯍꯌꯦꯡꯗꯤ ꯏꯔꯥꯏ ꯊꯥꯡꯖꯥ ꯑꯁ ꯍꯞꯇꯥꯁꯦ ꯌꯥꯝ ꯊꯨꯅ ꯂꯥꯛꯄꯒꯨꯝ ꯇꯧꯋꯦ
ꯌꯥꯝ ꯊꯨꯈ꯭ꯔꯦ ꯌꯥꯝ ꯊꯨꯔꯦ ꯌꯥꯝ ꯊꯨꯔꯦ
ꯃꯇꯝꯁꯦꯀꯣ ꯌꯥꯝ ꯍꯣꯡꯈ꯭ꯔꯦꯀꯣ
ꯍꯣꯏ ꯆꯍꯤ ꯂꯣꯏꯒꯗꯧꯔꯦ ꯑꯃꯨꯛꯀ
ꯍꯣꯏꯅꯦ ꯈꯪꯍꯧꯗꯦꯕ ꯍꯦꯛꯇ ꯌꯥꯝ ꯊꯨꯑꯦ
ꯀꯨꯝꯍꯩ ꯑꯃꯨꯛ ꯇꯧꯗꯣꯔꯦꯅꯦ
ꯍꯣꯏꯅꯦ ꯅꯪꯒꯤ ꯊꯣꯛꯂꯛꯑꯣꯏꯗ꯭ꯔꯣ ꯀꯨꯝꯍꯩꯒꯤ
ꯆꯠꯇꯤꯔ ꯍꯛꯀ ꯍꯥꯏꯗꯗꯤ
ꯆꯠꯀꯅꯤ ꯅꯪꯗꯤ ꯊꯣꯛꯑꯣꯏꯗ꯭ꯔꯣ
ꯑꯩꯗꯤ ꯊꯣꯛꯑꯔꯣꯏꯒꯦ ꯍꯟꯗꯛ
ꯑꯁ! ꯀꯝ ꯀꯥꯟꯗ ꯊꯣꯛꯀꯦ ꯍꯥꯏꯕꯅꯣ ꯅꯪꯕꯣ
ꯃꯊꯪꯗ ꯑꯣꯏꯅ ꯃꯊꯪꯗ ꯑꯣꯏꯅ ꯊꯣꯛꯑꯒꯦ
ꯀꯨꯏꯔꯦꯗ ꯅꯪꯁꯨ ꯊꯣꯛꯇꯕ ꯀꯨꯝꯍꯩꯅꯤ
ꯍꯣꯏ
ꯊꯣꯛꯅꯤꯡꯕꯒ ꯄꯣꯛꯇ꯭ꯔꯕꯣ ꯄꯣꯛꯇ꯭ꯔꯥ ꯄꯣꯛꯇ꯭ꯔꯥꯕꯣ
ꯊꯣꯛꯇꯤ ꯊꯣꯛꯅꯤꯡꯉꯦ
ꯑꯣ
ꯊꯣꯛꯅꯤꯡꯉꯦ ꯑꯗꯨꯕꯨ ꯃꯇꯝ ꯃꯇꯥꯡꯅ ꯆꯥꯗꯕꯗꯒꯤꯅꯦ
ꯑꯣ ꯅꯨꯡꯉꯥꯏꯇꯦ ꯃꯇꯝ ꯐꯥꯕꯗ ꯑꯣꯏꯅ ꯂꯥꯛꯈ꯭ꯔꯣꯗ ꯐꯖꯅꯀꯣ
ꯍꯔꯦ
ꯁꯛ ꯐꯖꯅ ꯀꯨꯝꯍꯩ ꯇꯧꯃꯤꯟꯅꯔꯁꯦ
ꯑꯗꯨꯅꯦ
ꯅꯪ ꯊꯂꯛꯄ ꯃꯇꯝꯗꯗꯤ ꯑꯩ ꯅꯣꯏ ꯈꯨꯟꯗ ꯀꯨꯝꯍꯩ ꯌꯥꯎꯕ ꯂꯥꯛꯀꯦꯀꯣ
ꯍꯣꯏ ꯍꯣꯏ ꯍꯣꯏ ꯑꯩ ꯂꯥꯛꯇꯣꯏꯅꯦꯗ
ꯅꯪꯁꯨ ꯂꯥꯛꯑꯣ ꯑꯩꯁꯨ ꯂꯥꯛꯒꯦ ꯀꯨꯝꯍꯩꯗꯣ ꯑꯅꯤ ꯁꯨꯒꯅꯤꯗ ꯍꯣꯏ ꯑꯅꯤ ꯁꯨꯒꯅꯤꯗꯅꯀꯣ ꯍꯣꯏ ꯑꯅꯤ ꯁꯨꯒꯗꯕꯅꯤꯅ ꯅꯠꯇ꯭ꯔꯥ
ꯎꯝ
ꯅꯪ ꯍꯥꯟꯅ ꯂꯥꯛꯑꯣ ꯑꯗꯨꯒ ꯆꯍꯤ ꯑꯅꯧꯕ ꯊꯣꯛꯂꯛꯄꯒꯤ ꯀꯨꯝꯍꯩꯗ ꯑꯩ ꯂꯥꯛꯀꯦ
ꯍꯣꯏ ꯍꯣꯏ
ꯌꯥꯏꯗꯅ
ꯌꯥꯏ ꯌꯥꯏ ꯌꯥ
ꯎꯝ
ꯏꯕꯥꯅꯤ ꯄꯨꯟꯅꯕ ꯀꯨꯏꯔꯦꯀꯣ
ꯑꯁ ꯌꯥꯝ ꯀꯨꯏꯗꯦꯗ ꯆꯍꯤ ꯃꯥ ꯃꯉꯥ ꯇꯔꯨꯛ ꯁꯨꯔꯝ ꯃꯅꯤꯗ ꯀꯣ
ꯎꯝ ꯌꯥꯝ ꯆꯨꯝꯃꯦ ꯌꯥꯝ ꯆꯨꯝꯃꯦ
ꯍꯣꯏ ꯅꯣꯏꯗꯤ ꯅꯨꯄꯥꯅꯤꯅ ꯑꯝꯇ ꯅꯤꯡꯁꯤꯡꯔꯝꯃꯔꯣꯏꯅꯦ ꯑꯩꯈꯣꯏꯕꯨ꯫
ꯎꯝ
ꯅꯪꯗꯤ ꯅꯨꯄꯥꯅꯤꯅ ꯑꯩꯈꯣꯏꯕꯨ ꯑꯝꯇ ꯅꯤꯡꯁꯤꯡꯂꯝꯝꯃꯔꯣꯏꯌꯦ
ꯅꯤꯡꯁꯤꯡꯉꯤꯗ
ꯅꯤꯡꯁꯤꯡꯅ ꯃꯔꯔ ꯑꯣꯏꯗ ꯅꯨꯄꯤꯁꯤꯡꯅ ꯅꯤꯡꯁꯤꯡꯕ ꯈꯣꯠꯄ ꯀꯟꯕꯅꯦ ꯃꯣꯏꯗꯤ꯫
ꯅꯤꯡꯁꯤꯡꯗꯨꯗꯤ ꯂꯣꯏꯔꯦꯍꯦ
ꯅꯤꯡ ꯅꯤꯡꯁꯤꯡꯔꯝꯃꯣꯏꯌꯦꯦ
ꯑꯗꯨꯅ ꯅꯤꯡꯁꯤꯡꯕꯅꯦ
ꯉ ꯆꯦꯟ ꯊꯤꯗꯕꯅꯆꯦꯟ ꯊꯤꯕ ꯑꯉꯥꯡ
ꯍꯣꯏ ꯑꯩ ꯆꯤꯟꯊꯤꯗ
ꯑꯗꯣ ꯅꯣꯏꯕꯨ ꯀꯩꯅꯣ ꯑ ꯐꯨꯠꯕꯣꯜ ꯇꯣꯔꯅꯥꯃꯦꯟ ꯂꯩ ꯍꯥꯏ ꯗ
ꯑꯗꯣ
ꯅꯪ ꯌꯥꯎꯗꯅ
ꯌꯥꯗꯣꯏꯅꯦ ꯍꯥꯏꯣꯏ
ꯀꯩꯗꯧꯉꯥꯏꯗꯅꯣ
ꯈꯆꯤꯠ ꯇꯥꯔꯅꯦ
ꯍꯥ ꯑꯁꯤꯒꯤ ꯊꯥꯗ꯫
ꯍꯪꯆꯤꯠꯅꯦ ꯍꯪꯆꯤꯠ
ꯑꯦ ꯌꯥꯝ ꯊꯨꯈ꯭ꯔꯦꯅꯦꯍ
ꯊꯥꯡꯖ ꯅꯨꯃꯤꯠꯇꯨꯅꯦ
ꯅꯨꯃꯤꯠ ꯀꯌꯥ ꯆꯠꯇꯣꯏꯅꯣ
ꯍꯥꯏꯌꯦ ꯆꯦꯠ ꯈꯗ ꯍ
ꯅꯨꯃꯤꯠ ꯑꯅꯤ ꯈꯛꯇ
ꯍꯪꯆꯤꯠꯅꯦ
ꯍꯪꯆꯤꯠ ꯅꯨꯃꯤꯠ ꯑꯃꯈꯛꯇꯔ ꯑꯗꯨꯗꯤ
ꯍꯣꯏꯅꯦ ꯁꯤꯗ ꯇꯣꯔꯅꯥꯃꯦꯟꯁꯤꯂꯗꯤ ꯅꯨꯃꯤꯠ ꯑꯃꯃ ꯈꯛꯇꯅꯦ꯫
ꯑꯗꯨꯗꯤ ꯅꯪ ꯀꯅꯥ ꯀꯅꯥꯒ ꯆꯠꯀꯗꯕ
ꯏꯃꯥꯅꯄꯥ ꯍꯦꯛ ꯍꯦꯛ ꯆꯠꯃꯤꯟꯅꯕꯗꯣ ꯑꯩ ꯍꯥꯏꯗꯨꯗꯤꯦ
ꯍꯥꯏꯥꯏꯗꯗ
ꯁꯥꯟꯅꯔꯒꯨꯝꯁꯦ ꯍꯥꯏꯔꯒ ꯃꯥꯅ ꯁꯥꯟꯅꯅꯤꯡꯃꯟꯕꯒꯤ ꯑꯩꯁꯨ ꯅꯨꯡꯉꯥꯏꯇ꯭ꯔꯕ
ꯑꯣ ꯅꯣꯡ ꯆꯨꯔꯗꯤ ꯁꯥꯟꯅꯥꯒꯅꯨꯀꯣ ꯑꯁ
ꯍꯣꯏ ꯌꯦꯡꯕ ꯇꯥꯔꯦ
ꯅꯣꯡ ꯆꯨꯔꯗꯤ ꯁꯥꯟꯅꯒꯅꯨ ꯅꯥꯒꯅꯤ ꯍꯧꯖꯤꯛ ꯀꯥꯂꯦꯟꯅꯤꯅꯀꯣ ꯅꯣꯡꯗ ꯆꯠꯂꯒ ꯁꯥꯟꯅꯔꯗꯤ ꯅꯥꯒꯅꯤ